ꯍꯥ
ꯎꯝ ꯇꯥꯏꯥꯏꯀꯣ
ꯎꯝ ꯑꯩ ꯀꯩꯅꯣ ꯏꯅꯥꯎꯅꯨꯄꯤꯅ ꯏꯅꯥꯎꯅꯨꯄꯤ ꯏꯃꯥꯟꯅꯕꯗꯣ ꯀꯣꯜꯅ ꯊꯥꯅ ꯑꯗꯨꯝ ꯀꯩꯅꯣ ꯇꯧꯔꯒ ꯂꯤꯃꯤꯠ ꯇꯧꯈ꯭ꯔꯦꯒ ꯑꯗꯨꯝ ꯑꯃꯗꯤ ꯂꯣꯁ ꯑꯣꯏꯈ꯭ꯔꯦ ꯑꯩꯁꯦ
ꯎꯝ ꯑꯁ ꯑꯩ ꯈꯣꯡ ꯕꯅ
ꯇꯤꯡꯕ꯭ꯔꯣ ꯅꯣꯏꯁꯨ ꯉꯁꯤꯗꯤ ꯑꯣꯗꯔ ꯀꯃꯥꯏꯅ ꯇꯧꯔꯦ
ꯑꯣꯏꯋꯦꯗꯔꯗꯣ
ꯎꯝ
ꯃꯁꯤꯗꯤ ꯌꯥꯝ ꯁꯥꯏꯗ ꯅꯣꯡꯁꯨꯨ ꯆꯨꯗꯦ ꯑ ꯀꯃꯥꯏꯅ ꯂꯩꯗꯣꯏꯅꯣ ꯈꯪꯗꯦ ꯅꯣꯡ ꯆꯨꯗꯕ ꯀꯥꯟꯗ ꯍꯔꯦꯟ ꯑꯥꯒꯁ ꯁꯦꯞꯇꯦꯝꯕꯔ ꯑꯣꯛꯇꯣꯕꯔꯗꯗꯤ ꯀꯃꯥꯏꯅ ꯂꯩꯗꯣꯏꯅꯣ ꯁꯥꯕꯅ ꯁꯔꯅꯦ ꯍꯥꯏꯕ ꯃꯄꯥꯟꯗ ꯑꯝꯇ ꯊꯣꯛꯄ ꯉꯝꯃꯔꯣꯏ
ꯑꯦ ꯁꯤꯨꯝꯕ ꯊꯝꯗ꯭ꯔꯣ
ꯑꯦꯗꯤ ꯍꯥꯞ ꯀ ꯐꯅꯗ ꯍꯥꯞ ꯄ
ꯑꯦꯗꯤꯁꯤ ꯄꯝꯗꯦꯗ ꯑꯣꯏꯔꯁꯨꯣ
ꯑꯦ ꯁꯤꯁꯦ ꯍꯥꯞꯄ ꯃꯐꯝꯗꯣ ꯌꯥꯝ ꯏꯪꯉꯦ ꯑꯩꯗꯤ
ꯑꯩꯁꯨꯅꯦ ꯑꯗꯨ ꯐꯦꯟꯅ ꯕꯦꯁꯅꯦ ꯑꯩꯒꯤꯗꯤ
ꯑꯩ ꯑꯩ ꯅꯍꯥꯟ ꯑꯩꯈꯣꯏ ꯑꯩꯅ ꯑꯩꯅ ꯋꯥꯛꯁ ꯆꯣꯞ ꯆꯠꯀꯅꯦꯕꯀꯣ
ꯍ
ꯌꯥꯝ ꯁꯥꯏ ꯍꯥꯏꯕ ꯌꯥꯝ ꯁꯥꯕꯅꯤꯅ ꯑꯩꯁꯦ ꯐꯨꯔꯤꯠ ꯑꯃ ꯍꯛꯇ ꯂꯤꯠꯂꯒ ꯑꯗꯨꯝ ꯆꯠꯂꯦ ꯑꯗꯨꯒ ꯑꯩꯈꯣꯏ ꯒ꯭ꯔꯥꯁ ꯂꯧꯕ ꯀꯥꯟꯗ ꯑꯩ ꯈꯨ ꯈꯨꯏꯟ ꯑꯗꯨꯣ ꯂꯣꯏꯔꯦꯍꯦ ꯑꯩ ꯁꯤꯒꯦ ꯇꯧꯋꯦ ꯑꯥꯝꯁ ꯌꯥꯝ ꯏꯪꯉꯦ ꯍꯥꯏꯕ ꯃꯣꯏꯗꯣ
ꯃꯈꯣꯏꯒꯤ ꯗ꯭ꯔꯦꯁꯤꯡ ꯁꯦ ꯍꯧꯖꯤꯛ ꯀꯃꯥꯏꯟ ꯇꯧꯒꯦ
ꯑꯗꯨꯝ ꯃꯥꯟꯅꯩꯗ ꯃꯤ ꯈꯔꯅꯗꯤ ꯌꯥꯝꯅ ꯀꯩꯅꯣ ꯇꯣꯉꯥꯟ ꯇꯣꯉꯥꯂꯤꯗ ꯃꯣꯏꯒꯤ ꯃꯣꯏꯁꯨ ꯑꯗꯨꯝ ꯐ꯭ꯔꯤ ꯏꯁꯇꯥꯏꯜꯗ ꯑꯗꯨꯝ ꯍꯥꯞꯄꯩ ꯃꯤ ꯈꯔꯗꯤ ꯀꯩꯅꯣ ꯌꯥꯝꯅ ꯁꯦꯛꯁꯤ ꯑꯣꯏꯕ ꯃꯤꯁꯨ ꯁꯨ ꯂꯩꯌꯦ ꯀꯩꯅꯣ
ꯍꯣꯏ ꯑꯩꯗꯤ ꯑꯗꯨꯃꯥꯏꯅ ꯇꯧꯗꯣꯏꯔꯅ ꯁꯥꯎꯠ ꯏꯟꯗꯤꯌꯥꯟꯗꯗꯤ
ꯎꯝ ꯇꯧꯋꯦ ꯇꯧꯋꯦ ꯃꯣꯏꯗꯤ ꯐ꯭ꯔꯤ ꯁ꯭ꯇꯥꯥꯜꯅꯤꯗ ꯃꯣꯏꯁꯦ
ꯎꯝ
ꯃꯣꯏ ꯈꯨꯨꯁꯤ ꯈꯨꯨꯁꯤꯅꯦ
ꯌꯥꯝ ꯀꯣꯟꯖꯔꯚꯦꯇꯤꯞ ꯑꯣꯏꯗꯣꯏ ꯃꯟꯕ ꯃꯥꯒꯤ ꯀꯣꯂꯦꯖ
ꯎꯝ ꯑꯩꯗꯤ ꯑꯗꯨꯕꯨꯅꯦ ꯍꯟꯗꯛꯅꯦ ꯑꯩ ꯆꯥꯕꯗꯅꯦ
ꯎꯝ
ꯑꯁ ꯂꯣꯏꯔꯦꯍꯦ ꯑꯩꯖꯦ ꯐꯖꯅꯥ ꯀꯩꯅꯣ ꯇꯧꯋꯦ
ꯀꯩꯅꯣ
ꯆꯥꯕꯗꯣ ꯑꯩꯗꯤ ꯅꯍꯥꯟꯗꯤ ꯆꯥꯕ ꯌꯥꯗꯕꯅꯦꯕꯀꯣ ꯍꯟꯗꯛꯇꯤ ꯑꯁ ꯆꯥꯕꯗꯣ ꯂꯣꯏꯔꯦ
ꯈꯔ ꯅꯣꯏꯍꯜꯂꯣ ꯅꯪꯁꯨ ꯑꯗꯨꯒꯤ ꯑꯣꯏꯔꯗꯤ ꯀꯝ ꯀꯝꯄ꯭ꯂꯦꯛꯁꯟꯁꯨ ꯒ꯭ꯂꯣ ꯊꯣꯛꯄꯅꯤ
ꯑꯁ ꯑꯩ ꯈꯪꯗꯦ ꯍꯟꯗꯛꯁꯦ ꯑꯩꯒꯤ ꯃꯥꯏꯗꯁꯨ ꯀꯩꯅꯣ ꯑꯃꯨꯕ ꯈꯔ ꯊꯣꯛꯂꯛꯑꯦꯕ ꯇꯥꯂꯦ ꯍꯥꯏꯗꯤ ꯎꯕꯒꯨꯝ ꯎꯗꯕꯒꯨꯝ ꯊꯣꯛꯂꯛ ꯀꯦꯗꯥꯗꯤ ꯇꯧꯕ ꯃꯥꯜꯂꯦ ꯑꯩꯅ ꯑꯍꯥꯟꯕ ꯂꯥꯛꯄ ꯀꯥꯟꯗꯗꯤ ꯆꯥꯛꯁꯨ ꯐꯖꯅ ꯆꯥꯗꯦ ꯑꯗꯨꯒꯤ ꯍꯥꯏꯗꯤ ꯑꯩꯅ ꯑꯍꯥꯟꯕ ꯂꯥꯛꯄ ꯀꯥꯟꯗꯗꯤ ꯃꯤ ꯀꯅꯥꯝꯇꯅ ꯌꯦꯡꯁꯤꯟꯕꯤ ꯗꯦ ꯆꯥꯛꯁꯨ ꯀꯗꯥꯏ ꯆꯥꯈ꯭ꯔꯕꯗꯨꯒꯨꯝꯕꯁꯨ ꯑꯝꯇ ꯍꯥꯏꯕꯤꯗꯦ ꯆꯥꯛꯁꯨ ꯑꯩꯉꯀ ꯑꯩꯒꯤꯗꯃꯛꯇꯗꯤ ꯑꯝꯇ ꯄꯤꯗꯦ
ꯎꯝ
ꯑꯗꯨꯒ ꯍꯟꯗꯛꯇꯤ ꯃꯣꯏꯗꯤ ꯐꯖꯅ ꯇꯧꯕꯤꯌꯦ ꯍꯥꯏꯌꯣ
ꯑꯗꯨꯨꯝ ꯃꯈꯣꯏ ꯃꯤ ꯀꯌꯔꯥ ꯑꯗꯣ ꯉꯁꯤ ꯂꯥꯛꯄꯗꯣ
ꯎꯝ ꯉꯁꯤ ꯂꯛꯄꯗꯣ ꯃꯤ ꯇꯔꯥ ꯇꯔꯥ ꯇꯔꯥ ꯇꯔꯦꯠ ꯅꯨꯄꯥ ꯃꯔꯤ ꯌꯥꯎꯋꯦ
ꯎꯝ
ꯑꯇꯣꯞꯄꯗꯤ ꯅꯨꯄꯤ ꯉꯥꯛꯇ ꯅꯍꯥꯟꯗꯤ ꯑꯁ ꯅꯨꯄꯤ ꯑꯩ ꯃꯤ ꯅꯨꯄꯤ ꯌꯥꯝꯗꯕ ꯃꯥꯜꯂꯦ ꯀꯥꯏꯅ ꯍꯥꯏꯕꯗꯣ
ꯎꯝ
ꯅꯨꯄꯤ ꯌꯥꯝ ꯌꯥꯝꯂꯒ
ꯍꯟꯗꯛꯇꯤ ꯅꯨꯄꯤꯅ ꯃꯦꯖꯣꯔꯤꯇꯤ ꯑꯣꯏꯈ꯭ꯔꯕ ꯃꯥꯜꯂꯦ ꯂꯣꯏꯅꯃꯛ ꯑꯩꯈꯣꯏ ꯗꯤꯄꯥꯔꯠꯃꯦꯟꯗꯁꯨ ꯂꯧꯅꯤꯡꯕꯅꯤ
ꯎꯝ ꯃꯐꯝ ꯈꯨꯗꯤꯡꯒꯤꯅꯦ ꯑꯗꯨꯒꯅꯦ ꯁꯤꯗꯁꯨ ꯁꯤꯗꯁꯨ ꯅꯨꯄꯤ ꯃꯌꯥꯝꯅ ꯀꯩꯅꯣ ꯑꯣꯐꯤꯁ ꯈꯨꯗꯤꯡꯃꯛꯇ ꯅꯨꯄꯤ ꯈꯨꯌꯥꯝꯗꯣ ꯅꯨꯄꯥꯗꯒꯤ ꯅꯨꯄꯤꯅ ꯍꯦꯂꯦ ꯑꯗꯨꯒ ꯎꯖꯥꯒꯨꯝꯕ ꯑꯣꯏꯕꯁꯨ ꯅꯨꯄꯤꯅ ꯌꯥꯝ ꯍꯦꯜꯂꯦ
ꯑꯗꯣ ꯄꯨꯔꯥ ꯍꯥꯏꯌꯔ ꯂꯦꯕꯦꯜꯗ ꯑꯣꯏꯔꯗꯤ ꯅꯨꯄꯥ ꯑꯃꯒꯨꯝꯗ ꯃꯈꯣꯏꯅ ꯑꯗꯨꯝ ꯑꯣꯊꯣꯔꯤꯇꯤꯗꯤ ꯑꯗꯨꯝ ꯄꯥꯏꯕ
ꯑꯗꯨꯅꯦ
ꯍꯥꯏꯕ
ꯎꯝ
ꯀ꯭ꯋꯥꯂꯤꯐꯤꯀꯦꯁꯟ ꯂꯩꯔꯗꯤ ꯅꯨꯄꯥ ꯑꯩꯈꯣꯏ ꯀꯣꯂꯦꯖ ꯑꯩꯈꯣꯏ ꯗꯤꯄꯥꯔꯠꯃꯦꯟꯁꯨ ꯑꯗꯨꯃꯥꯏꯅ ꯇꯧꯋꯦꯕ ꯀꯣꯏ ꯀ꯭ꯂꯥꯁꯦ ꯃꯤ ꯐꯤꯐ ꯇꯤꯁ ꯐꯤꯐꯇꯤ ꯅꯥꯏꯟ ꯁꯤꯛꯁꯇꯤ ꯐꯤꯐꯇꯤ ꯅꯥꯏꯟꯅꯤ ꯃꯤ ꯑꯃꯗꯤ ꯇꯣꯛꯈ꯭ꯔꯦ ꯁꯤꯛꯁꯇꯤ ꯑꯣꯏꯕꯗꯣ
ꯎꯝ
ꯑꯗꯨ ꯑꯣꯏꯔ ꯀꯗ ꯅꯨꯄꯥꯁꯦ ꯃꯤ ꯇꯔꯥ ꯁꯨꯒꯤ ꯁꯤ ꯈꯇꯅꯦ
ꯎꯝ
ꯑꯦꯈꯣ ꯍꯧꯥꯎꯖꯤ ꯀꯥꯎꯟ ꯇꯧꯈꯤꯒꯦ
ꯍꯧꯖꯤꯛꯀ ꯇꯧꯈꯤꯔ ꯍꯥꯏꯅ
ꯎꯝ
ꯑꯥ ꯌꯎꯔꯈ꯭ꯔꯅꯤ ꯅꯪ ꯑꯗꯨꯝ ꯀꯩꯅꯣ ꯎꯝ ꯃꯤ ꯄꯥꯔꯤꯉꯩ ꯀꯥꯟꯗ
ꯎꯝ ꯃꯤ ꯇꯔꯥ ꯗꯤ ꯁꯕꯁꯨꯒ ꯃꯥꯂꯦ
ꯎꯝ
ꯑꯦꯂꯚꯦꯟ ꯏꯂꯚꯦꯟ ꯇꯨꯋꯦꯜꯐ ꯉꯇꯅꯦ ꯑꯗꯨ ꯑꯣꯏꯔꯁꯨ ꯌꯦꯡꯉꯣ ꯃꯤ ꯁꯤꯛꯁ
ꯍꯣꯏ ꯎꯝ ꯑꯗꯨꯅꯦ ꯀꯩꯅꯣ ꯅꯨꯄꯤꯅ ꯑꯣꯏꯒꯤꯅꯣ ꯅꯨꯄꯥꯁꯤ ꯁꯤ ꯌꯥꯝꯅ ꯄꯤꯒꯔꯥ ꯅꯠꯇ꯭ꯔꯒ ꯅꯨꯄꯥꯁꯤꯡꯁꯦ ꯀꯩ ꯀꯩꯗꯧꯖꯥꯠꯂꯣ
ꯑꯗ ꯍꯥꯏꯕꯗꯣ ꯐꯥꯔꯁ ꯁꯦꯀꯦꯟ ꯑꯗꯨꯝ ꯀ꯭ꯂꯥꯁꯁꯦ ꯇꯧꯄ ꯑꯗꯨꯝ ꯃꯄꯥꯟꯅ ꯑꯣꯏꯅꯤ ꯑꯗꯨ
ꯎ ꯑꯩꯈꯣꯏꯗ ꯅꯨꯄꯤꯅ ꯑꯣꯏꯌꯦ ꯑꯩꯈꯣꯏ ꯀꯥꯟꯗꯅꯦ ꯑꯩꯒꯤ ꯀ꯭ꯂꯥꯁꯇꯗꯤ ꯅꯨꯄꯤꯅ ꯑꯗꯨꯝ ꯑꯣꯏꯅꯤ ꯑꯗꯨꯒ ꯑꯩꯅ ꯑꯗꯨꯝ ꯆꯥꯔꯛꯄ ꯀꯥꯟꯗ ꯅꯨꯄꯤ ꯅꯨꯄꯤ ꯅꯨꯄꯤꯅ ꯑꯗꯨꯝ ꯑꯣꯏꯌꯦ ꯅꯨꯄꯥꯗꯤ ꯇꯧꯗꯦ ꯑꯩꯈꯣꯏꯒꯤ ꯑꯩꯈꯣꯏꯒꯤ ꯕꯦꯁꯇꯗꯤ
ꯑ ꯑꯣ ꯑ ꯇꯥꯎꯁꯦ ꯑꯁꯤ ꯑꯩꯈꯣꯏ ꯇ꯭ꯔꯦꯚꯦꯜꯅꯤ ꯇ꯭ꯔꯦꯚꯦꯜ ꯏꯪꯂꯤꯁꯇꯗꯤ ꯑꯗꯨꯝ ꯃꯈꯣꯏꯅ ꯃꯥꯟꯗꯧ ꯃꯥꯟꯅꯗꯧꯔꯤꯕ ꯍꯟꯗꯛꯁꯨ
ꯑꯩꯁꯦ ꯏꯪꯂꯤꯁ ꯉꯥꯡꯕ ꯌꯥꯝ ꯍꯩꯅꯤꯡꯉꯦ ꯑꯩꯁꯨ ꯏꯪꯂꯤꯁ ꯉꯥꯡꯅꯤꯡꯉꯦ
ꯍꯣꯏ
ꯑꯗꯨꯒ ꯍꯧꯖꯤꯛ ꯒ꯭ꯔꯃꯔꯒꯨꯝꯕꯁꯨ ꯑꯁ ꯃꯣꯏꯅꯤ
ꯑꯩꯁꯨ ꯌꯥꯝ ꯁꯣꯟꯕꯅꯦ ꯑꯗꯨꯝ ꯇ꯭ꯔꯥꯏ ꯇꯧꯒꯦꯗꯔꯁꯨ ꯑꯗꯨꯝ ꯀꯣ ꯎꯝ ꯏꯊꯥꯟꯗ ꯇ꯭ꯔꯥꯏ ꯇꯧꯕꯗꯤ ꯌꯥꯝ ꯊꯣꯛꯇꯦꯀꯣ ꯒ꯭ꯔꯃꯥꯔꯒꯨꯝꯕꯁꯨ ꯇꯥꯛꯇ꯭ꯔꯗꯤ ꯈꯔꯗꯤ ꯑꯥꯏꯗꯤꯌꯥ ꯅꯣꯂꯦꯖ ꯃꯤꯒꯤ ꯑꯥꯏꯗꯤꯌꯥꯒ ꯃꯤꯒꯤ ꯃꯤ ꯑꯇꯣꯞꯄꯒꯤ ꯑꯥꯏꯗꯤꯌꯥꯒ ꯃꯂꯣꯅ ꯊꯥꯟꯒꯤ ꯑꯥꯏꯗꯤꯌꯥ ꯃꯤꯛꯁ ꯀꯟꯗ ꯑꯩꯗꯤ ꯑꯁꯨ ꯗꯥꯏꯚꯔꯠ ꯇꯧꯋꯦꯕ
ꯎꯝ
ꯑꯩꯒꯤ ꯈꯛꯇ ꯅꯪꯒꯤ ꯈꯛꯇ ꯑꯥꯏꯗꯤꯌꯥꯗꯤ ꯑꯗꯨꯝ ꯄꯨꯔꯥ ꯀꯣꯟꯖꯚꯦꯇꯤꯞꯇ ꯂꯩꯌꯦꯕ ꯁꯤꯡꯒꯜ ꯄꯣꯏꯟ ꯈꯛꯇꯒꯤ ꯄꯨꯊꯣꯛꯄꯗꯣ
ꯎꯝ
ꯑꯗꯨꯒ ꯑꯩꯁꯨ ꯏꯪꯂꯤꯁꯁꯤ ꯌꯥꯝ ꯍꯩꯅꯤꯡꯕꯅꯤ ꯍꯥꯏꯕꯗꯤ
ꯌꯥꯝ ꯍꯩꯅꯤꯡꯉꯦ ꯃꯤꯅꯖ ꯅꯪꯗꯤ ꯍꯩꯗ ꯑꯗꯨꯝ
ꯑꯁ
ꯍꯥꯏꯗꯤ ꯉꯥꯡꯊꯣꯛꯅꯤꯡꯉꯥꯏꯁꯨ ꯌꯥꯝꯅ ꯀꯩꯅꯣ ꯀꯣꯟꯐꯤꯗꯦꯟꯁꯁꯨ ꯂꯩꯇꯦ ꯍꯥꯏꯕ
ꯑ ꯍꯟꯗꯛꯇꯤ ꯑꯁ ꯂꯣꯏꯔꯦ ꯄ꯭ꯔꯅꯥꯎꯟꯁꯦꯁꯟꯁꯨ ꯁꯨꯡꯛꯌꯥ ꯌꯥꯗ꯭ꯔꯦꯅꯦ ꯑꯩꯗꯤ ꯈ꯭ꯔꯦ ꯈꯔ ꯈ
ꯌꯥꯏ ꯍꯥꯏꯕ ꯅꯪꯅ ꯈꯟꯕꯒꯤꯅꯦꯕ ꯅꯊꯟꯇ ꯀꯗꯝ ꯈꯟꯕꯩꯅꯦꯕ ꯌꯥꯏ ꯍꯥꯏꯕ ꯑꯁ ꯑꯩꯗꯤ ꯀꯩꯅꯣ ꯀꯩ ꯉꯥꯡꯗꯣꯏꯅꯣ
ꯌꯥꯝ ꯅꯨꯡ ꯎꯝ
ꯑꯝꯇ ꯍꯩꯇꯦꯃꯣ ꯃꯤꯒ ꯋꯥꯔꯤ ꯁꯥꯟꯅꯕꯁꯦ ꯑꯩꯅ ꯑꯃꯨꯛꯈꯟꯗꯗꯤ ꯈꯟꯖꯕꯀꯣ ꯋꯥꯈꯟꯗꯗꯤ ꯑꯗꯨꯃꯥꯏꯅ ꯍꯥꯏꯒꯦ ꯍꯥꯏꯕ ꯀꯥꯟꯗ ꯎꯝ ꯑꯩꯅ ꯉꯥꯡ ꯊꯣꯛꯂꯛꯄꯗꯣ ꯑꯝꯇ ꯃꯥꯅꯥꯗꯤ ꯍꯥꯏꯕ
ꯑꯦꯁꯨ ꯀꯃ ꯈꯥꯟꯗꯗ
ꯑꯗꯨꯒꯅꯦ ꯁꯦꯠ ꯖꯤ ꯄꯤ ꯇꯤꯒ ꯑꯗꯨꯝ ꯇꯦꯛꯁ ꯊꯥꯅꯕ ꯀꯥꯟꯗ ꯑꯩꯈꯣꯏꯁꯦ ꯁꯦꯜ ꯖꯤ ꯄꯤ ꯇꯗꯤꯗꯗꯤ ꯑꯗꯨꯝ ꯕ꯭ꯔꯣꯀꯦꯟꯁꯨ ꯌꯥꯏ ꯍꯥꯏꯔꯒ ꯑꯗꯨꯝ ꯐꯕꯗꯣ ꯑꯗꯨꯒꯤ ꯍꯦꯕꯤꯠꯇꯨ ꯑꯩꯈꯣꯏꯗ ꯑꯗꯨꯝ ꯂꯩꯕꯅꯦ ꯃꯤꯉꯣꯟꯗ ꯊꯥꯔꯁꯨ
ꯑꯩꯈꯣꯏꯁꯦ ꯀꯣꯟꯐꯤꯗꯦꯟ ꯂꯩꯇ꯭ꯔꯦ ꯍꯥꯏꯕ ꯑꯁꯦꯡꯕꯒꯤꯀꯣ ꯀꯩꯅꯣ ꯇꯧꯋꯦꯕ ꯑꯦꯖꯥꯝꯄꯜ ꯑꯦꯛꯖꯥꯝꯄꯜꯗ ꯑꯗꯨꯝ ꯁꯦꯟꯇꯦꯟꯁ ꯑꯃ ꯀꯟꯁꯇ꯭ꯔꯛ ꯇꯧꯒꯦ ꯇꯧꯕꯔ ꯀꯥꯟꯗ ꯍꯦꯛ ꯏꯊꯟꯗ ꯏꯔꯁꯨ ꯀꯣꯟꯐꯤꯗꯦꯟ ꯂꯩꯇ꯭ꯔꯦ ꯁꯤ ꯆꯨꯝꯕ꯭ꯔꯥ ꯂꯥꯟꯕ꯭ꯔꯥ ꯍꯥꯏꯕꯗꯣ ꯆꯨꯝꯔꯁꯨ ꯑꯗꯨꯝ ꯆꯠꯁꯤ ꯄꯤ ꯇꯤ ꯅꯠꯇ꯭ꯔꯗꯤ ꯑꯦ ꯑꯥꯏꯗ ꯍꯥꯡꯒꯅꯦꯕ ꯑꯩꯁꯦ
ꯑꯗꯨꯒ ꯑꯗꯨꯒꯅꯦ
ꯎꯝ
ꯎꯝ ꯑꯗꯨꯝ ꯑꯗꯨꯒ ꯍꯧꯖꯤꯛ ꯄꯤ ꯗꯤꯁꯦ ꯃꯔꯥꯡ ꯃꯔꯥꯡꯛꯇꯗꯤ ꯌꯥꯝꯅ ꯃꯣꯏ ꯑꯟꯁꯥꯔ ꯄꯤꯕꯗꯣ ꯎꯝ ꯇꯣꯉꯥꯟ ꯇꯣꯉꯥꯟꯅ ꯄꯤꯕꯅꯦ ꯆꯨꯝꯗ ꯄꯠꯁꯨ ꯄꯤꯕꯅꯦꯕ
ꯍꯣꯏ
ꯍꯝ
ꯑꯩꯈꯣꯏꯁꯨ ꯋꯥꯈ꯭ꯔ ꯃꯥꯕꯅ
ꯑꯩꯈꯣꯏꯅ ꯈꯪꯅ ꯈꯪꯅ ꯈꯥꯡꯉꯁꯨꯅꯦ ꯃꯣꯏꯅ ꯑꯟꯁꯔ ꯄꯤꯕꯗꯣ ꯇꯣꯉꯥꯟꯅ ꯑꯗꯨꯝ ꯄꯤꯕꯅꯦ ꯍꯥꯏꯕ
ꯍꯝ
ꯌꯥꯝꯅ ꯉ ꯇꯧꯕꯅꯦ ꯑꯩꯅ ꯉꯁꯤ ꯑꯩꯈꯣꯏꯒꯤ ꯑꯩꯒꯤ ꯁꯨꯄꯔꯚꯥꯏꯖꯔꯗ ꯑꯩꯅ ꯑꯩꯒꯤ ꯇꯣꯄꯤꯛꯁꯦ ꯀꯩꯅꯣ ꯇꯧꯅꯤꯡꯉꯥꯏ ꯍꯥꯏꯔꯒ ꯑꯩꯅ ꯃꯉꯣꯟꯗ ꯊꯥꯔꯒ ꯃꯥꯗꯤ ꯑꯩꯉꯣꯟꯗ ꯑꯝꯇ ꯐ꯭ꯂꯥꯏ ꯇꯧꯔꯥꯛꯇꯦꯕꯀꯣ ꯑꯩꯒꯤ ꯁꯤꯅꯤꯌꯔ ꯑꯃ ꯃꯉꯣꯟꯗ ꯍꯥꯡꯉꯒ ꯁꯤꯅꯤꯌꯔꯅ ꯍꯣꯏ ꯑꯩꯅ ꯃꯦꯝꯗ ꯍꯥꯡꯉꯦ ꯑꯗꯨꯒ ꯃꯣꯏꯅ ꯌꯥꯏ ꯍꯥꯏꯔꯛꯑꯦ ꯍꯥꯏꯌꯦꯦ ꯑꯩꯉꯣꯟꯗꯗꯤ ꯌꯥꯏꯑꯦ ꯍꯥꯏꯔꯛꯇꯕꯤꯗ ꯑꯩꯈꯣꯏꯒꯤ ꯁꯤꯅꯤꯌꯔꯛꯇ ꯑꯣꯏꯅ ꯍꯥꯏꯔꯛꯄ ꯃꯥꯁꯦ ꯑꯒ ꯋꯥꯔꯤ ꯁꯥꯟꯅꯕ ꯇꯅꯤ ꯐꯖꯥꯠꯅ ꯑꯩꯁꯦ ꯑꯗꯨꯒꯨꯝꯕ ꯃꯤꯅꯦ ꯍꯥꯏꯕ ꯍꯥꯏꯗꯤ ꯃꯣꯏ ꯃꯣꯏꯗꯤ ꯊꯕꯛ ꯁꯤꯨꯟꯕꯅꯤꯅ ꯑꯩꯁꯦ ꯇꯔꯦꯠ ꯀꯧꯗꯕꯗꯤ ꯅꯨꯡꯉꯥꯏꯗꯦꯕꯀꯣ ꯑꯗꯨꯒꯤ ꯑꯩꯁꯦ ꯃꯣꯏꯗ ꯑꯗꯨꯃꯥꯏꯅ ꯍꯥꯏꯕꯅꯦ ꯎ ꯅꯣꯏꯅ ꯐ꯭ꯔꯤ ꯂꯩꯕ ꯀꯥꯟꯗ ꯑꯗꯨꯝ ꯑꯩꯒꯤꯁꯦ ꯌꯦꯡꯕꯤꯔꯒ ꯑꯃꯨꯛꯀ ꯍꯥꯏꯕꯤꯔꯛꯑꯣ ꯑꯗꯨꯝ ꯍꯥꯏꯕꯅꯦꯕ ꯑꯩꯁꯦ ꯌꯥꯝ ꯍꯝꯕꯜ ꯑꯣꯏꯔꯒ ꯃꯣꯏꯅ ꯑꯩꯅ ꯃꯣꯏꯅ ꯇꯦꯛꯁ ꯊꯥꯕ ꯃꯑꯣꯡꯗꯣ ꯑꯗꯨ ꯑꯗꯨꯝ ꯍꯣꯏ ꯍꯥꯏꯌꯦ ꯑꯗꯨꯒ ꯎꯝ ꯎ ꯃꯔꯛ ꯃꯔꯛꯇꯗꯤ ꯍꯣꯔꯦꯟ ꯑꯩ ꯌꯦꯡꯒ ꯊꯥꯕꯤꯔꯛꯀꯦ ꯀꯦꯀꯣ ꯑꯗꯨꯝ ꯍꯥꯏꯌꯦꯕ ꯑꯗꯨꯕꯨ ꯉꯁꯤꯗꯤ ꯃꯁꯤꯗꯤ ꯍꯥꯏꯔꯛꯇꯦ ꯍꯥꯏꯕ ꯑꯩꯅ ꯑꯗꯨ ꯑꯩ ꯑꯗꯨꯒ ꯑꯩꯅꯅꯦ ꯃꯦꯁꯦꯁ ꯑꯃ ꯗꯤꯂꯦ ꯇꯧꯒꯦ ꯇꯧꯕ ꯀꯥꯟꯗ ꯑꯩꯈꯣꯏꯒꯤ ꯆꯦꯠꯇꯨ ꯂꯣꯏꯅꯃꯛ ꯃꯦꯝ ꯑꯗꯨꯒ ꯏꯕꯥꯅꯤ ꯊꯥꯅꯕꯗꯨ ꯂꯣꯏꯅꯃꯛ ꯑꯩꯅ ꯗꯤꯂꯦ ꯇꯧꯍꯧꯈ꯭ꯔꯕ
ꯑꯁ
ꯗꯤꯂꯦ ꯇꯧꯈ꯭ꯔꯕꯣ ꯑꯗꯨꯒꯤ ꯑꯩꯅ ꯑꯩꯒꯤ ꯃꯦꯝꯗ ꯍꯥꯏ ꯃ ꯑꯩ ꯎ ꯁꯣꯏꯗꯅ ꯑꯩ ꯗꯤꯂꯦ ꯇꯧ ꯈ꯭ꯔꯦ ꯑꯗꯨ ꯅꯪꯉꯣꯟꯗ ꯃꯦꯁꯦꯖ ꯂꯥꯛꯄ꯭ꯔꯥ ꯂꯇꯕ꯭ꯔꯥ ꯂꯥꯛꯑꯗꯤ ꯑꯃꯨꯛꯀ ꯍꯥꯏꯕꯤꯌꯣ ꯅꯪꯅ ꯐ꯭ꯔꯤ ꯂꯩꯕ ꯀꯥꯟꯗ ꯑꯩꯅ ꯍꯥꯏꯕꯤꯅꯤꯡꯕ ꯑꯗꯨꯒꯤ ꯃꯦꯁꯦꯁ ꯂꯥꯛꯑꯦ ꯎꯝ ꯑꯍꯣꯏ ꯑꯩꯉꯣꯟꯗꯗꯤ ꯂꯥꯛꯑꯦ ꯎꯝ ꯍꯥꯏꯔꯒ ꯊꯝꯆꯥ ꯄꯤꯔꯛꯄꯅꯦꯕ ꯑꯗꯨꯒꯤ ꯑꯩꯁꯨ ꯑꯗꯨꯝ ꯊꯝꯁꯥꯡ ꯈꯛꯇ ꯄꯤꯔꯒ ꯇꯣꯛꯈ꯭ꯔꯦ ꯑꯟꯁꯔ ꯑꯃꯥꯁꯨ ꯄꯤꯔꯛꯇꯦ ꯑꯗꯣ ꯑꯩꯈꯣꯏ ꯁꯤꯅꯤꯌꯔꯅ ꯌꯥꯔꯦ ꯍꯥꯏꯌ‌ꯦ ꯍꯥꯏꯅ ꯍꯥꯏꯔꯛꯄ ꯑꯩꯁ‌ꯦ ꯑꯗꯨꯒꯤ ꯑꯩꯒꯤ ꯈꯪꯗꯦ ꯅꯨꯡꯉꯥꯏ ꯅꯨꯡꯉꯥꯏꯅ ꯂꯩꯕ ꯀꯥꯟꯗ ꯉꯁꯥꯏ ꯑꯪ ꯑꯩꯅ ꯋꯔꯁꯤꯞ ꯆꯠꯄ ꯀꯥꯟꯗꯒꯤ ꯂꯣꯏꯅꯃꯛ ꯕꯤꯠ ꯃꯥꯡꯍꯟꯈ꯭ꯔꯕꯅꯦ
ꯀꯩꯝ ꯇꯧꯗꯦ ꯃꯥ ꯑꯗꯨꯗꯤ ꯃꯤꯁꯨ ꯃꯤꯅꯤꯅ ꯑꯗꯨꯝ ꯁꯣꯏꯄꯁꯨ ꯂꯩꯕꯅꯤ ꯀꯩꯅꯣꯗꯁꯨ
ꯑ ꯑ ꯑꯗꯨ ꯑꯣꯏꯔꯁꯨ ꯍꯩꯃꯟꯗꯦ ꯀꯥꯏꯖꯩ ꯑꯗꯨꯕꯨ ꯑꯗꯨꯒꯨꯝꯕꯁꯦ ꯀꯥꯏꯗꯦꯗ ꯍꯥꯏꯅ ꯑꯗꯨꯝ ꯀꯃꯥꯏ ꯍꯥꯏꯗꯣꯏꯅꯣ ꯑꯗꯨꯃꯥꯏꯅ ꯇꯧꯕ ꯍꯩꯒꯗꯧꯕꯅꯤꯗ ꯗꯤ ꯐꯥꯏꯅ ꯑꯗ‌ꯣ ꯃꯤꯗꯤ ꯌꯥꯝꯅ ꯎꯝ ꯀꯣꯟꯐꯤꯗꯦꯟꯁ ꯂꯩ ꯍꯥꯏꯕ ꯃꯣꯏꯅ ꯉꯥꯡꯒꯗꯧꯕ ꯑꯗꯨꯒꯨꯝꯕꯁꯨ ꯃꯣꯏꯗꯤ ꯃꯆꯤꯟ ꯄꯥꯥꯟꯕꯅꯤꯅ ꯍꯥꯏꯗꯤ ꯑꯩꯗꯨ ꯑꯦꯁ ꯈꯪꯗ‌ꯦ ꯑꯦꯟꯇ꯭ꯔꯣꯄꯔꯠꯁꯦ ꯌꯥꯝ ꯐꯠꯇꯕꯅꯦ ꯌꯦꯡꯉꯣ
ꯑꯗꯨꯅꯦ ꯑꯩꯁꯨ ꯑꯗꯨꯃꯥꯏꯅ ꯇꯧꯕꯅꯦ ꯊꯣꯛꯔꯗꯤ
ꯑꯦꯛꯁ ꯌꯥꯝꯅ ꯑꯦꯛꯁꯇ꯭ꯔꯥ ꯑꯦꯛꯁꯇ꯭ꯔꯥ ꯑꯦꯛꯁꯇ꯭ꯔꯥ ꯕꯔꯠ ꯑꯃ ꯑꯣꯏ ꯀꯩꯅꯣꯅꯦ ꯀꯥꯎꯈ꯭ꯔꯦ
ꯑꯗꯨꯒꯨꯝꯕ ꯑꯣꯏꯃꯜꯂꯁꯨ ꯐꯠꯇꯦꯕ ꯑꯗꯨꯒ
ꯑꯗꯣ ꯉꯁꯤ ꯂꯥꯛꯄꯁꯤꯡꯁꯦ ꯏꯟꯇ꯭ꯔꯣꯗ꯭ꯌꯨꯁ ꯑꯗꯨꯝ ꯇꯧꯕ꯭ꯔꯥ ꯅꯊꯥ ꯅꯊꯟꯗ
ꯉꯁꯤꯁꯦ ꯑꯩꯁꯦ ꯇꯧ ꯉꯁꯤꯗꯤ ꯃꯤ ꯂꯣꯏꯅꯃꯛ ꯂꯥꯛꯇꯕꯒꯤ ꯑꯩꯁꯦ ꯎ ꯍꯌꯦꯡ ꯑꯣꯏꯅ